ꯍꯜꯂꯣ꯫
ꯇꯥꯕ꯭ꯔꯣ
ꯑꯣ ꯇꯥꯏꯌꯦ ꯇꯥꯏꯌꯦ ꯇꯥꯗꯕ꯭ꯔꯣ꯫
ꯇꯥꯕ꯭ꯔꯣ꯫
ꯇꯥꯏꯌꯦ ꯇꯥꯗꯕ꯭ꯔꯣ꯫
ꯑꯣ ꯑꯁ ꯅꯪ ꯈꯣꯟꯖꯦꯜꯗꯣ ꯌꯥꯝ ꯈꯣꯟꯖꯦꯜꯗꯣ ꯌꯥꯝ ꯀꯟꯅ ꯍꯥꯏꯌꯣ
ꯑꯩ ꯀꯟꯅ ꯍꯥꯏꯕꯅꯦꯍꯦ ꯃꯤ ꯂꯣꯏꯅ ꯇꯥꯔꯔꯦ ꯑꯩꯈꯣꯏ꯫ ꯂꯩꯃꯤꯟꯅꯕꯁꯤꯡ ꯂꯣꯏ ꯌꯦꯡꯂꯛꯑꯦ꯫ ꯑꯩꯕꯨ ꯉꯥꯎꯕ꯭ꯔꯥꯅ ꯈꯜꯂꯝꯃꯅꯤ꯫
ꯑꯁ ꯈꯜꯂꯣꯏꯗ ꯀꯩꯗꯧꯔꯤꯅꯣ꯫ ꯆꯥꯛ ꯆꯥ ꯇꯣꯛꯑꯕ꯫
ꯐꯝꯔꯒ ꯂꯩꯔꯦ ꯇꯣꯛꯑꯦ ꯉꯁꯤ ꯑꯩꯅ ꯂꯣꯢꯔꯒ ꯏꯃꯥꯟꯅꯕꯤꯒꯤ ꯊꯕꯛ ꯑꯃ ꯍꯣꯏ ꯏꯃꯥꯟꯅꯕꯤꯒꯤ ꯊꯕꯛ ꯑꯃ ꯆꯠꯃꯤꯟꯅꯕ꯫ ꯑꯗꯣ ꯉꯥꯏꯔꯒ ꯂꯩꯕꯗ꯫ ꯅꯨꯡꯉꯥꯏꯇꯦꯅ ꯅꯉꯣꯟꯗ ꯀꯣꯜ ꯇꯧꯔꯛꯑꯣ ꯍꯥꯏꯕꯅꯤꯗ
ꯑꯁ ꯅꯃꯥꯟꯅꯕꯤꯒ ꯆꯠꯂꯝꯕ ꯑꯣꯏꯔꯝꯃꯣꯏꯗ꯫ ꯍꯦꯔꯣ ꯑꯩꯈꯣꯏꯒ ꯆꯠꯄ ꯑꯣꯏꯔꯝꯅꯤꯗ꯫
ꯅꯠꯇꯦ ꯍꯦꯔꯣꯒ ꯆꯠꯂꯗꯤ ꯅꯪꯕꯨ ꯁꯨꯃꯥꯏꯅ ꯑꯩ ꯇꯧꯒꯗ꯭ꯔꯣ꯫
ꯑꯁ ꯍꯦꯔꯣ ꯀꯣꯏ ꯑꯣꯏꯔꯁꯨ ꯑꯩꯈꯣꯏꯗꯤ꯫ ꯑꯩꯈꯣꯏꯗꯤ ꯏꯆꯝ ꯆꯝꯃꯅꯤꯗꯅ ꯍꯤꯔꯣ ꯂꯩꯇꯦ ꯍꯥꯏꯔꯒꯅꯨꯗ꯫ ꯍꯦꯔꯣꯅ ꯄꯔꯦꯡ ꯁꯥꯡꯅꯀꯣ꯫ ꯄꯔꯦꯡ ꯁꯥꯡꯅ ꯑꯃ ꯑꯃꯨꯛ ꯂꯥꯛ ꯑꯃ ꯑꯃꯨꯛ ꯂꯥꯛ ꯑꯗꯨꯃꯥꯏꯅ ꯑꯣꯏꯔꯝꯒꯅꯤ꯫
ꯂꯥꯛꯇ꯭ꯔꯦꯅꯦ ꯍꯟꯗꯛꯀꯥꯟꯁꯦ ꯀꯔꯤ ꯇꯧꯕ꯭ꯔꯥ ꯈꯪꯗꯦ ꯂꯤꯔꯕ꯭ꯔꯥ ꯈꯪꯗꯦ ꯄꯥꯝꯗꯕ꯭ꯔꯥ ꯈꯪꯗꯦ
ꯌꯥꯔꯦꯗ ꯍꯧꯖꯤꯛ ꯅꯣꯏ ꯍꯧꯖꯤꯛ ꯃꯇꯝꯅꯤꯗꯤ ꯐꯖꯕ ꯃꯇꯝꯅꯤꯍꯦ꯫
ꯑꯁ ꯈꯪꯗꯦ ꯑꯩꯈꯣꯏꯗꯤ ꯊꯤꯔꯝꯅꯤꯅ ꯂꯥꯛꯇꯦꯅꯦ
ꯌꯥꯔꯦꯗ ꯅꯣꯏ꯫ ꯀꯩꯅꯣ ꯅꯣꯏ ꯅꯨꯄꯥ ꯈꯟꯃꯟꯕꯒꯤ ꯑꯣꯏꯔꯝꯃꯅꯤ ꯑꯗꯨꯗꯤ꯫
ꯈꯟꯗꯦꯍꯦ ꯀꯗꯥꯏꯗꯒꯤ ꯈꯟꯁꯨ ꯈꯟꯅꯤꯡꯉꯥꯏꯁꯨ ꯂꯩꯇꯦ ꯂꯥꯛꯁꯨ ꯂꯥꯛꯇꯕꯗꯣ ꯀꯃꯥꯏꯅ ꯈꯟꯗꯣꯏꯅꯣ
ꯌꯥꯔꯦ ꯌꯥꯔꯦ ꯌꯥꯔꯦ ꯈꯥꯡꯉꯦ ꯈꯡꯉꯦ꯫ ꯑꯁ ꯂꯩꯁꯥꯔꯒ ꯂꯩꯁꯥꯔꯒ ꯂꯩꯔꯁꯨ ꯌꯥꯗꯕꯅꯤꯗ꯫ ꯌꯥꯝ ꯂꯩꯁꯥꯔꯒ ꯂꯩꯕꯁꯨ ꯌꯥꯗꯕꯅꯤꯗ ꯐꯖ ꯐꯖꯕ ꯈꯜꯂꯣ ꯑꯩꯈꯣꯏꯗꯤ ꯐꯖꯕ ꯐꯥꯎ ꯈꯟꯗ꯭ꯔꯤꯉꯩꯗ ꯌꯨꯝ ꯄꯥꯟꯊꯣꯛ꯫ ꯊꯣꯛꯄꯒꯤ ꯂꯣꯏꯔꯦ꯫
ꯌꯥꯔꯦꯗ ꯐꯖꯅ ꯈꯂꯒ ꯄꯥꯜꯒ꯫ ꯅꯪ ꯑꯗꯣ ꯌꯥꯝ ꯅꯨꯡꯉꯥꯏꯅ ꯂꯩꯔꯤꯗꯣ ꯂꯣꯏꯅ ꯈꯪꯉꯤꯀꯣ꯫
ꯌꯥꯔꯦ ꯑꯩꯈꯣꯏꯗꯤ ꯈꯟꯁꯨ ꯈꯟꯗꯕꯅꯤꯅ ꯑꯉꯥꯡ ꯑꯣꯏꯔꯤꯀꯥꯟꯗ ꯄꯪꯅꯨꯡ ꯅꯨꯡꯁꯤꯔꯦ ꯍꯥꯏꯗꯅ ꯑꯗꯨꯃꯥꯏꯅ ꯇꯧꯕꯒꯤ ꯍꯧꯖꯤꯛꯇꯤ ꯂꯣꯏꯔꯦ ꯕꯠ
ꯀꯔꯤ ꯐꯠ ꯑꯠꯇꯣꯕ ꯂꯩꯒꯦ ꯅꯪ ꯅꯨꯄꯥ ꯌꯥꯝ ꯐꯔꯤ ꯑꯗꯨꯗꯤ꯫ ꯆꯥꯁꯨ ꯆꯥꯗ꯭ꯔꯦ ꯒ꯭ꯌꯥꯟꯗꯨ ꯇꯥꯏ ꯑꯗꯨꯒꯨꯝꯕ ꯅꯨꯄꯥꯅ ꯐꯠꯇꯦ ꯍꯥꯏꯗꯤ꯫
ꯑꯗꯨꯒꯨꯝꯕ ꯐꯠꯇꯦꯍꯥꯏ꯫
ꯑꯁ ꯌꯥꯔꯦ꯫ ꯌꯥꯔꯦ ꯄꯩꯁꯥ ꯊꯣꯛ ꯃꯤ ꯄꯨꯟꯁꯤꯗꯤ ꯄꯩꯁꯥꯅ꯫ ꯑꯣꯏꯗꯅꯦ
ꯅꯣꯏꯁꯨ ꯄꯩꯁꯥ ꯊꯣꯛꯏꯗꯨꯗꯤ꯫
ꯌꯥꯔꯦ ꯀꯗꯥꯏꯗ ꯊꯣꯛꯏꯕ ꯑꯩꯈꯣꯏ ꯁꯣꯛ ꯁꯣꯛ ꯊꯣꯛꯇꯅ꯫
ꯊꯥꯏ ꯍꯣꯠꯅꯔꯤꯕ ꯅꯠꯇ꯭ꯔꯣ ꯊꯕ꯫
ꯌꯥꯔꯦꯗ ꯑꯗꯨꯒꯨꯝꯕ ꯑꯣꯏꯗꯕ꯫ ꯑꯣꯏꯗꯕ ꯋꯥꯗꯣ ꯉꯥꯡꯂꯛꯀꯅꯨ ꯇꯥꯅꯤꯡꯗꯦ ꯑꯗꯨꯃꯥꯏ ꯍꯥꯏꯔꯛꯀꯅꯨ꯫ ꯀꯣꯛ ꯁꯥꯒꯦ ꯇꯧꯋꯦ ꯑꯗꯣ ꯅꯪ ꯀꯩꯏ ꯍꯟꯗꯛꯇꯤ ꯀꯔꯤ ꯊꯕꯛ ꯇꯧꯔꯤꯅꯣ꯫
ꯀꯔꯤꯁꯨ ꯇꯧꯗꯦꯗ ꯑꯗꯨꯝ ꯂꯩꯕꯅꯦ ꯑꯦꯛꯖꯥꯝ꯫ ꯑꯩꯈꯣꯏ ꯀꯣꯂꯦꯖꯀꯤꯀꯣ ꯑꯦꯛꯖꯥꯝꯗꯣ ꯑꯗꯨ ꯊꯥꯅꯤꯡꯉꯥꯏ ꯂꯩꯕꯅꯦ ꯅꯪꯗꯤ ꯀꯩꯗꯧ ꯌꯨꯝꯗ ꯑꯗꯨꯝ ꯂꯩꯗꯣꯏꯔꯣ ꯊꯕꯛ ꯂꯩꯕ꯭ꯔꯣ꯫ ꯁꯤ꯫
ꯌꯨꯝꯗ ꯑꯗꯨꯝ ꯂꯩ ꯑꯩꯅ ꯉꯥꯁꯤ ꯂꯧ ꯆꯠꯇꯦ ꯂꯧ꯫ ꯑꯦꯁ ꯅꯨꯡꯉꯥꯏꯔꯝꯒꯅꯤ ꯑꯣ ꯃꯧꯒꯤ ꯃꯄꯣꯛꯁꯤꯗꯤ ꯍꯥ ꯅꯨꯡꯉꯥꯏꯕ
ꯊꯣꯡꯕ ꯈꯛꯇꯅꯤ ꯀꯩꯅꯣ ꯊꯣꯡꯉꯒ
ꯈꯟꯕꯅ ꯑꯃ ꯈꯟ ꯅꯠꯇꯦ ꯍꯥꯏꯕꯤꯒꯁꯦ ꯅꯣꯏ ꯅꯣꯏ ꯂꯩꯁꯥꯕꯤꯒꯤ ꯋꯥꯈꯜꯗꯤ ꯑꯗꯨꯃꯥꯏꯅ ꯈꯜꯂꯝꯕꯅꯤꯕ ꯈꯟꯕꯒ ꯑꯃ ꯇꯧꯊꯣꯔꯛꯄꯅ ꯑꯃ ꯑꯣꯏꯕꯅꯦ ꯑꯦꯁ ꯑꯩꯈꯣꯏ ꯃꯧ ꯑꯣꯏꯕꯅꯤꯅ ꯄꯣꯊꯥ ꯑꯃꯀ ꯐꯪꯗꯦꯅ ꯍꯧꯒꯠꯂꯅꯤ ꯆꯥ ꯅꯤ ꯂꯣꯏꯔꯅꯤ ꯑꯉꯥꯡꯒꯤ ꯇꯧꯔꯅꯤ ꯐꯤ ꯁꯨꯔꯅꯤ ꯑꯦꯁ ꯊꯕꯛ ꯅꯠꯇꯕꯛ ꯉꯥꯛꯇ
ꯁꯨꯝ ꯊꯕ ꯆꯥꯛ ꯊꯣꯡꯕꯕꯨꯗꯤ ꯑꯩꯈꯣꯏꯁꯨ ꯊꯣꯡꯉꯦꯍꯦ
ꯑꯁ ꯅꯣꯏꯗꯤ ꯊꯣꯡꯅꯤꯡꯕ ꯃꯇꯝꯗ ꯊꯣꯡ ꯈꯣꯡꯅꯤꯡꯗ꯭ꯔꯗꯤ ꯇꯣꯛꯄ ꯑꯗꯨꯅꯤ ꯑꯗꯨꯅ
ꯑꯗꯨ ꯑꯣꯏꯔꯁꯨ ꯅꯣꯏꯁꯨ ꯂꯩꯁꯥꯔꯤꯉꯩꯗꯗꯤ ꯁꯨꯃꯥꯏꯟ ꯇꯧꯕ ꯅꯠꯇ꯭ꯔꯣ
ꯑꯣ ꯁꯨꯃꯥꯏꯅ ꯇꯧꯋꯦ ꯁꯨꯃꯥꯏꯅ ꯇꯧꯋꯦ ꯑꯗꯨꯒ ꯃꯧ ꯑꯣꯏꯔꯀꯥꯟꯗ ꯋꯥꯏ ꯍꯥꯏꯕ ꯂꯩꯁꯥꯕꯤꯁꯤꯡꯁꯦ ꯑꯗꯨꯃꯥꯏ ꯑꯗꯨꯃꯥꯏꯅ ꯈꯜꯂꯦꯕ ꯃꯥꯧ ꯑꯣꯏꯔꯒ ꯌꯥꯝ ꯅꯨꯡꯉꯥꯏꯔꯝꯒꯅꯤ ꯈꯟꯕ ꯃꯥꯜꯂꯦ
ꯃꯧ ꯑꯣꯏꯔꯗꯤꯀꯣ
ꯎꯝ
ꯂꯩꯔꯤꯛ
ꯅ
ꯊꯕꯛꯀꯤ ꯇꯦꯟꯁꯟꯗꯤ ꯂꯩꯇ꯭ꯔꯦꯗꯅ
ꯌꯥꯔꯦ ꯂꯩꯁꯥꯕꯤꯒꯤ ꯂꯥꯏꯔꯤꯛꯨꯗꯤ ꯌꯥꯝ ꯂꯥꯏꯕꯅꯤꯗ ꯇꯦꯟꯁꯟꯅ ꯋꯥꯡꯅꯦ ꯑꯉꯥꯡꯒꯤ ꯈꯟꯁꯤꯔꯥ ꯌꯨꯝꯒꯤ ꯈꯟꯁꯤꯔꯥ
ꯄꯤ
ꯏꯁ ꯄꯤꯛꯄꯗꯨꯅꯦ ꯄꯤꯛꯄꯗꯨꯒꯤ ꯍꯧꯖꯤꯛꯅ ꯍꯧꯖꯤꯛꯅ ꯄꯩꯁꯥ ꯆꯪꯕ ꯍꯧꯔꯤꯁꯤꯗꯤ ꯑꯗꯨꯒꯤ ꯏꯁ ꯈꯥꯟꯃꯟꯗꯅꯀꯣ ꯅꯣꯏ ꯑꯩꯈꯣꯏ ꯑꯩꯈꯣꯏꯁꯦ ꯂꯣꯏꯔꯦ ꯑꯍꯟ ꯑꯣꯏꯗꯧꯔꯦ ꯅꯨꯕꯤꯒ ꯑꯣꯟꯗꯧꯔꯦ ꯈꯟꯃꯟꯗꯅ
ꯗꯤ ꯅꯪꯗꯤ ꯅꯌꯣꯝ ꯄꯥꯜꯂꯒ ꯌꯥꯝ ꯁꯛꯁꯨ ꯐꯖꯩꯌꯦ ꯅꯁꯥꯁꯨ ꯌꯥꯝ ꯐꯒꯠꯂꯛꯄ ꯃꯥꯂꯦꯅꯦ
ꯑꯁ ꯌꯥꯔꯦ ꯅꯣꯏꯕꯗꯣ
ꯑꯩꯈꯣꯏꯗꯤꯀꯣ ꯌꯨꯝ ꯄꯥꯜꯂꯗꯤ ꯏꯀꯪ ꯀꯪꯉ ꯇꯂꯛꯀꯅꯤ
ꯑꯁ ꯅꯣꯏꯕꯗꯣ ꯍꯛꯆꯥꯡ ꯍꯛꯆꯥꯡ ꯐꯩ ꯍꯥꯏꯕ ꯅꯠꯇꯦ ꯅꯣꯏꯕꯗꯣ ꯀꯩꯅꯣ ꯌꯥꯝ ꯇꯧꯒꯟꯕꯅꯤꯅ
ꯑꯗꯣ ꯌꯦꯡꯕꯗ ꯅꯨꯡꯉꯥꯏꯗꯅ ꯃꯤ
ꯑꯁ ꯃꯤ ꯌꯦꯡꯗꯦ ꯅꯨꯡꯉꯥꯏꯔꯒ ꯏꯁꯥ ꯅꯨꯡꯉꯥꯏꯇꯗꯤ ꯀꯩꯁꯨ ꯀꯥꯟꯅꯗꯦꯗ ꯃꯤ ꯌꯦꯡꯕꯀꯥꯟꯗ ꯈꯛꯇ
ꯁꯅꯥꯑꯕ
ꯑꯩꯈꯣꯏꯗꯤ ꯂꯣꯏꯔꯦ ꯑꯩꯗꯤ ꯌꯨꯝ ꯄꯥꯟꯕꯕꯨ ꯇꯜꯂꯤꯅꯦ
ꯀꯥꯏ ꯀꯩ
ꯕꯣꯗꯤꯗꯣ ꯌꯥꯒꯗꯕ ꯃꯥꯥꯟꯗꯕ ꯏꯅꯤꯌꯝ ꯌꯝ
ꯑꯁ ꯌꯥꯔꯦ ꯅꯣꯏ ꯅꯣꯏꯁꯨ ꯀꯩꯅꯣ ꯇꯧꯅꯤ ꯌꯨꯝ ꯄꯥꯟꯊꯣꯛꯑꯀꯥꯟꯗ ꯅꯆꯥ ꯂꯩꯔꯀꯥꯟꯗꯀꯣ ꯅꯣꯏꯊꯣꯛꯀꯥꯅꯤ
ꯑꯗꯨ ꯑꯣꯏꯔꯁꯨ ꯑꯩꯗꯤ ꯅꯦꯝꯕꯅꯤꯅ ꯅꯣꯏꯔꯁꯨ ꯊꯤꯒꯅꯤꯕ ꯑꯩꯁꯦ ꯅꯨꯄꯥ ꯈꯔ ꯋꯥꯡꯕ ꯊꯤꯕ ꯇꯥꯔꯦ ꯑꯩꯁꯨ ꯅꯦꯝꯕ ꯑꯩꯒꯤ ꯅꯨꯄꯥꯁꯨ ꯅꯤꯌꯥꯝꯕ ꯑꯣꯏꯔꯗꯤ ꯑꯩꯒꯤ ꯏꯆꯥꯗ ꯌꯥꯔꯔꯣꯏꯕꯛ
ꯅꯪ ꯃꯣꯏꯗꯤ ꯅꯨꯄꯥ ꯌꯥꯝ ꯈꯟꯕ ꯍꯩꯕꯅꯤꯅ ꯅꯪꯒꯤ ꯅꯨꯄꯥꯗꯣ ꯌꯥꯝ ꯁꯥꯡꯕ ꯑꯣꯏꯔꯝꯒꯅꯤ ꯃꯁꯛ ꯐꯖꯕ ꯀꯩꯅꯣ
ꯏꯇꯤꯍꯦꯛ ꯍꯥꯏꯕ ꯍꯟꯗꯛꯀꯥꯟꯁꯗ ꯅꯨꯄꯥ ꯐꯪꯕ ꯌꯥꯝ ꯋꯥꯔꯦ ꯅꯨꯄꯤꯁꯤꯡꯅ ꯑꯅꯤ ꯑꯅꯤ ꯅꯨꯄꯥꯥꯟ ꯂꯣꯏ ꯂꯣꯟꯅ ꯑꯗꯨꯅꯀꯣ
ꯎꯝꯩꯅꯣ ꯅꯪ ꯅꯨꯄꯥ ꯃꯁꯥꯒꯤ ꯅꯪ ꯅꯨꯄꯥ ꯃꯁꯛ ꯐꯖꯕ ꯀꯣꯏꯌꯦ ꯍꯥꯏꯗ
ꯆꯠꯂꯣꯍꯦ ꯀꯗꯥꯏꯗꯒꯤ ꯃꯁꯛ ꯐꯖ
ꯋꯥꯡꯁꯨ ꯋꯥꯡꯉꯦ ꯍꯥꯏꯌꯦ ꯋꯥꯡꯁꯨ ꯋꯥꯡꯉꯦ ꯍꯥꯏꯌꯦ ꯌꯥꯔꯦ ꯅꯣꯏ ꯅꯣꯏ ꯍꯥꯏ ꯍꯥꯏꯗꯣ ꯍꯩꯗꯣꯔꯛꯄꯅ ꯑꯃ ꯇꯧꯊꯣꯔꯛꯄꯅ ꯑꯃ ꯇꯧꯕꯗꯣ ꯑꯗꯨꯃꯥꯏ ꯍꯥꯏꯔꯛꯀꯥꯅꯨ
ꯑꯁꯦꯡꯕꯒꯤꯅꯦ ꯉꯥꯏꯁꯤꯀꯣ ꯌꯦꯡꯁꯤꯀꯣ
ꯌꯦꯡꯁꯦ ꯌꯦꯡꯁꯦ
ꯅꯣꯏꯁꯨ ꯐꯕ ꯂꯩꯔꯗꯤ ꯍꯥꯏꯔꯛꯑꯣ ꯑꯗꯨꯝ ꯀꯩꯗꯧꯔꯒꯦ ꯑꯁ
ꯑꯦꯁ ꯅꯣꯏꯗꯤ ꯑꯦꯁ ꯏꯀꯥꯏꯍꯦ ꯍꯥꯏꯅꯤꯡꯉꯥꯏ ꯐꯖꯕ ꯌꯥꯝ ꯀꯣꯏꯔꯒ ꯂꯩꯔꯀꯥꯟꯗ ꯑꯩꯈꯣꯏꯅ ꯍꯥꯏꯕꯤꯕꯗꯣ ꯑꯊꯤꯕꯅꯦ ꯑꯊꯤꯕ ꯈꯛꯇ ꯍꯥꯏꯕꯤꯔꯒ ꯏꯁ
ꯂꯩꯇꯦ ꯍꯥꯏꯕ ꯐꯖꯕꯁꯨ ꯊꯦꯡꯅꯗꯦ ꯂꯥꯛꯁꯨ ꯂꯥꯛꯇꯦ ꯎꯕꯗꯨꯁꯨ ꯑꯩꯈꯣꯏꯅꯁꯨ ꯍꯧꯔꯨꯕꯁꯨ ꯇꯜꯂꯦꯗꯣ ꯑꯃꯨꯛ
ꯑꯁ ꯉꯥꯏꯍꯥꯛ ꯉꯥꯏꯍꯥꯛ ꯂꯩꯔꯗꯤ ꯅꯣꯏꯗꯤ ꯇꯂꯣꯞ ꯆꯥꯕ ꯍꯧꯔꯅꯤ ꯑꯗꯨꯅ
ꯆꯠꯂꯨꯍꯦ ꯀꯗꯥꯏꯗꯒꯤ ꯇꯜꯂꯣꯑꯕꯅꯣ ꯃꯅꯤꯄꯨꯔꯗꯕꯨ
ꯌꯥꯔꯦ
ꯑꯁ ꯉꯁꯤꯗꯤ ꯌꯥꯝ ꯁꯥꯏꯅꯦ
ꯁꯥꯕ꯭ꯔꯣ ꯅꯣꯏꯗ ꯑꯩꯈꯣꯏ ꯁ꯭ꯋꯥꯏꯗꯗꯤ ꯁꯥꯗꯦ ꯅꯣꯡ ꯃꯥꯡꯕꯒꯨꯝ ꯇꯧꯋꯦ ꯉꯁꯤꯗꯤ ꯅꯨꯃꯤꯠ ꯅꯣꯡꯁꯨ ꯆꯨꯗꯦ ꯅꯨꯡꯁꯥꯁꯨ ꯊꯣꯛꯇꯦ ꯀꯩꯅꯣ ꯇꯧꯋꯦ
ꯏꯁꯁ ꯅꯨꯡꯉꯥꯏꯔꯝꯅꯤꯅꯦ ꯑꯗꯨꯗꯤ ꯑꯁꯤꯗꯗꯤ ꯀꯩꯅꯣ ꯅꯨꯡꯁꯥ ꯌꯥꯝ ꯁꯥꯏꯗ ꯉꯁꯤꯗꯤ
ꯑ ꯇꯨꯅꯤ ꯇꯨꯅꯤ ꯊꯊꯣꯏ ꯃꯤ ꯁꯥꯗꯦ ꯇꯥꯕ꯭ꯔꯣ
ꯇꯥꯏꯅꯦ ꯀꯔꯤꯒꯤ ꯇꯥꯔꯣꯏꯗꯣ ꯅ
ꯑꯁ ꯑꯩ ꯀꯩꯅꯣ ꯇꯨꯃꯤꯟꯅ ꯀꯩꯅꯣ ꯉꯝꯗꯃꯦ ꯑꯁ ꯁꯤꯗ ꯁꯤꯡꯖꯨ ꯆꯥꯅꯔ ꯂꯩꯕ ꯆꯥꯁꯦ ꯍꯥꯏꯕ ꯑꯩ ꯄꯣꯛꯆ ꯅꯨꯡꯉꯥꯏꯇꯕꯀꯣ ꯆꯥꯅꯤꯡꯗꯕ ꯎ ꯀꯩꯅꯣꯒꯤꯗꯣ ꯎꯁꯣꯏꯒꯤꯗꯣ ꯑꯗꯨ ꯁꯤꯡꯖꯨ ꯃꯦꯜꯂꯒ ꯈ ꯇꯥꯏꯌꯦ ꯍꯧꯖꯤꯛꯀꯥꯟꯗꯤ ꯎꯁꯑ ꯌꯥꯝ ꯊꯣꯛ
ꯂꯩꯕꯗꯣ ꯍꯥꯎꯕ ꯑꯃ ꯂꯩꯕꯗꯣ
ꯑꯁ ꯅꯣꯏꯒꯤ ꯗꯙꯃꯥ ꯑꯃ ꯌꯥꯝ ꯅꯣꯏꯒꯤ ꯂꯩꯔꯝꯒꯅꯤ ꯅꯣꯏꯒꯤ ꯄꯨꯔꯛꯑꯣ ꯍꯥꯏꯌꯣ ꯅꯣꯏꯒꯤ ꯌꯥꯝ ꯊꯣꯛ
ꯄꯨꯔꯛꯑꯦ ꯉꯔꯥꯡ ꯄꯨꯔꯛꯑꯦ ꯏꯕꯗꯣ
ꯎꯝ
ꯑꯩꯒꯤ ꯆꯦꯡꯁꯨ ꯂꯩꯇ꯭ꯔꯦꯕ ꯑꯗꯨꯒꯤ ꯄꯨꯔꯛꯑꯣ ꯍꯥꯏꯕꯒꯤ ꯄꯨꯔꯛꯄ ꯃꯥꯁꯨ ꯊꯕꯛ ꯆ ꯑꯄꯒꯤ ꯂꯥꯛꯄꯗ ꯆꯪꯉꯛꯄꯀꯣ ꯄꯨꯗꯤ ꯄꯨꯔꯛꯑꯦ ꯑꯩꯈꯣꯏꯗꯤ ꯂꯩꯇꯦꯍꯦ ꯑꯗꯣ ꯑꯩꯈꯣꯏ ꯀꯅꯣ ꯂꯩꯕꯅꯦ
ꯅꯣꯏꯒꯤꯅꯦ ꯍꯥꯏꯌꯦ ꯅꯣꯏꯒꯤ ꯂꯩꯌꯦ
ꯀꯗꯥꯏꯗꯅꯣ ꯑꯩꯈꯣꯏꯒꯤ ꯂꯩꯇꯦꯍꯦ
ꯃꯅꯤꯡꯒꯤꯗꯣ ꯅꯣꯏ ꯏꯃ
ꯀꯅꯥꯅ ꯑꯩꯈꯣꯏꯒꯤ ꯂꯩ ꯍꯥꯏꯕ꯭ꯔꯣ
ꯅꯣꯏ ꯃꯥꯅ ꯍꯥꯏꯌꯦ ꯅꯣꯏꯒꯤꯅꯦ ꯍꯥꯏꯌꯦ ꯃꯈꯥꯒꯤꯁꯨ ꯂꯩ ꯑꯗꯨꯅ ꯃꯅꯤꯡꯒꯤꯁꯨ ꯂꯩꯌꯦ
ꯍꯥꯎꯕꯗꯣ ꯂꯩꯇꯦ ꯍꯥꯏꯕ
ꯑꯣ ꯃꯆꯥꯗꯨꯔꯣ ꯃꯆꯥꯗꯨꯅ ꯍꯥꯎꯋꯤꯀꯣ ꯑꯆꯧꯕ ꯑꯆꯧꯕꯗꯤ ꯌꯥꯝ ꯍꯥꯎꯗꯦꯀꯣ
ꯎꯝ ꯃꯆꯥꯗꯨꯅ ꯍꯥꯎꯋꯦ ꯑꯩꯁꯨ ꯑꯗꯨꯅ ꯍꯦꯟꯅ ꯄꯥꯝꯃꯦꯕ ꯑꯆꯥꯕꯗꯨꯗꯤ ꯄꯥꯝꯗꯕ ꯆꯞ ꯃꯥꯟꯅꯩꯗ ꯑꯩꯗꯤ ꯁꯤꯡꯖꯨ ꯀꯨꯝꯕꯁꯨ ꯄꯥꯝꯗꯗ
ꯑꯆꯣꯏꯕꯗꯨꯗꯤ ꯎꯇꯤꯒꯨꯝꯕꯗ ꯍꯥꯎꯋꯦ
ꯀ ꯀ ꯈꯇꯥꯍꯥꯎ ꯑꯣꯏ
ꯅꯣꯏ ꯀꯥꯏ ꯀꯥꯏ ꯃꯊꯦꯜ
ꯑꯩꯗꯤꯀꯣ ꯉꯁꯤꯀꯣ
ꯎꯝ
ꯑꯦ ꯁꯧꯒ꯭ꯔꯤ ꯊꯣꯡꯕꯅꯦ ꯏꯌꯥꯝꯕꯅ ꯁꯧꯒ꯭ꯔꯤ ꯄꯨꯔꯛꯄ ꯅꯨꯄꯥ ꯑꯗꯣ ꯊꯣꯡꯕꯅꯤ
ꯑꯣ ꯅꯣꯏꯕꯨ ꯀꯩ ꯀꯩ ꯃꯊꯦꯜ ꯆꯥꯟꯅꯔꯤꯅꯣ
ꯑꯁ
ꯑꯗꯨꯗꯤ ꯁꯥ ꯉꯥ ꯈꯛꯇ ꯁꯥ ꯉꯥ ꯈꯛꯇ ꯆꯥꯔꯝꯒꯅꯤ
ꯆꯥꯗꯦ ꯍꯦꯛ ꯀꯗꯥꯏꯗꯒꯤ ꯁꯧꯒ꯭ꯔꯤꯒꯨꯝꯕ ꯌꯦꯟꯗꯦꯝꯒꯨꯝꯕ ꯑꯗꯨ ꯃꯇꯝꯒꯤ ꯆꯥꯔꯤꯕꯅꯤꯅꯦ
ꯃꯇꯝꯒꯤ ꯆꯥꯕꯅꯤꯅ ꯎꯝ
ꯏꯌꯥꯝꯕꯗꯨ ꯅ ꯍꯥꯏꯕ ꯉꯔꯥꯡ ꯅꯣꯏꯗꯤ ꯂꯣꯀꯦꯜꯒꯤ ꯀꯩꯅꯣ ꯌꯦꯟ ꯆꯥꯏ ꯍꯥꯏꯅꯦ
ꯎꯝ ꯅꯣꯏ ꯅꯌꯥꯝꯕ
ꯑꯩꯁꯨ ꯌꯦꯟ ꯆꯥꯕ ꯉꯔꯥꯡꯗꯣ ꯑꯗꯨꯒ ꯌꯦꯟ ꯆꯥꯏꯌꯦ ꯍꯥꯏꯔꯒ ꯃꯥꯁꯨ ꯆꯥꯏꯌꯦ ꯍꯥꯏꯔꯛꯑꯦ
ꯎꯝ ꯅꯣꯏꯗꯣ ꯌꯦꯟꯗꯣ ꯌꯦꯟꯗꯨꯒ ꯉꯥꯗꯨꯒ ꯌꯥꯝ ꯂꯧꯔꯒ ꯇꯥꯎꯊꯣꯛꯑꯒ ꯊꯝꯃꯣ ꯑꯩꯁ ꯅꯣꯡꯃ ꯑꯃ ꯑꯃ ꯈꯛꯇ ꯍꯥ ꯆꯥꯔꯗꯤ ꯎꯝ ꯍꯥꯎꯔꯦꯗꯅ ꯃꯤ ꯑꯃ ꯑꯅꯤ ꯈꯛꯇ ꯂꯩꯕꯗꯤ
ꯑꯩꯗꯣ ꯏꯊꯥꯟꯗ ꯂꯩꯕꯅꯦ
ꯎꯝ ꯑꯁ ꯅꯊꯟꯇ ꯂꯩꯕꯗꯣ ꯅꯨꯡꯉꯥꯏꯕ꯭ꯔꯣ
ꯍꯣꯏ ꯅꯨꯡꯉꯥꯏꯌꯦ ꯆꯥꯅꯤꯡꯕ ꯀꯥꯟꯗ ꯊꯣꯡꯒꯅꯤ ꯆꯥꯅꯤꯡꯗ꯭ꯔꯗꯤ ꯊꯣꯡꯂꯔꯣꯏ
ꯎꯊꯟꯗ ꯂꯩꯕꯗꯣ ꯅꯨꯡꯉꯥꯏꯕ꯭ꯔꯕ
ꯍꯣꯏ ꯏꯃꯥꯟꯕꯤ ꯁꯨ ꯂꯩꯌꯦ ꯃꯥꯅ ꯔꯨꯝ ꯀꯥ ꯇꯣꯉꯥꯟ ꯇꯣꯉꯥꯟꯕ ꯏꯕꯥꯅꯤꯗꯣ
ꯎꯝ ꯑꯁ ꯑꯩꯗꯤ ꯑꯩꯗꯤ ꯀꯩꯅꯣ ꯇꯥꯎꯋꯦ ꯀꯤꯌꯦ ꯅꯨꯡꯗꯥꯡꯗꯒ ꯅꯣꯡꯒ ꯆꯨꯕ ꯌꯥꯝ ꯆꯨꯕ ꯃꯇꯝꯗꯗꯤ
ꯅꯣꯡ ꯈꯛꯇ ꯆꯨꯕꯗꯤ ꯀꯔꯤꯁꯨ ꯀꯥꯏꯗꯦ ꯑꯗꯨꯒ ꯂꯦꯟꯒꯨꯝꯕ ꯅꯨꯡꯁꯤꯠꯀꯨꯝꯕ ꯌꯥꯎꯕꯗꯣ
ꯎꯝ
ꯑꯗꯨꯅꯦ ꯇꯥꯜꯂꯤꯁꯦ ꯑꯩꯅ
ꯑꯗꯨꯅꯦ
ꯑꯗꯨ ꯌꯥꯎꯗ꯭ꯔꯗꯤ ꯅꯣꯡ ꯈꯛꯇ ꯑꯣꯏꯔꯗꯤ ꯇꯨꯝꯕ ꯅꯨꯡꯉꯥꯏꯗꯅ
ꯑꯥ
ꯉꯁꯤꯁꯦ ꯌꯥꯝ ꯁꯥꯏꯍꯦ ꯅꯨꯡꯁꯥꯁꯨ ꯀꯟ ꯌꯥꯝ ꯀꯟꯕꯗꯤ ꯅꯠꯇ꯭ꯔꯒ ꯌꯥꯝꯅ ꯍꯨꯃꯥꯡ ꯊꯣꯛꯑꯒ ꯅꯞ ꯅꯞ ꯂꯥꯎꯕꯗꯣ ꯍꯛꯆꯥꯡ
ꯑꯣ ꯑꯣ ꯑꯣ
ꯑꯗꯨꯃꯥꯏꯅ